ꯇꯕꯔꯣ
ꯀꯥꯏ ꯀꯔꯤ ꯇꯕꯨ
ꯑ ꯋꯥꯀꯤꯡ ꯆꯠꯂꯦ ꯅꯟꯗꯤ ꯍ
ꯗꯤ ꯑꯗꯨꯝ ꯂꯩꯒꯦ
ꯑꯗꯣ ꯅꯍꯥꯟ ꯆꯥꯛ ꯆꯥꯔꯕ꯭ꯔꯣ ꯑꯣ ꯉꯁꯤꯗꯤ
ꯎꯝ
ꯎꯝ ꯑꯌꯨꯛꯇ ꯍꯣꯒꯜꯂꯦ ꯑꯗꯨꯒ ꯕ꯭ꯔꯦꯛ ꯐ ꯆꯔꯦ ꯋꯥꯁꯞ ꯇꯧꯔꯦ ꯀ ꯀ꯭ꯂꯥꯁ ꯆꯠꯂ ꯍꯜꯂꯛꯑꯦ ꯑꯗꯨꯒ ꯑꯗꯨꯇꯤꯗ ꯆꯜꯂꯦ ꯗ꯭ꯌꯨꯇꯤꯗ ꯆꯠꯂꯒ ꯍꯧꯖꯤꯛꯇꯤ ꯋꯀꯤꯡ ꯆꯠꯂꯦ ꯍꯣꯏ ꯗꯌꯨꯇꯤ ꯂꯣꯏꯔꯦ
ꯑꯣ
ꯗ꯭ꯌꯨꯇꯤ ꯂꯣꯏꯔꯒ ꯆꯥꯛ ꯆꯥꯔꯒ ꯍꯧꯖꯤꯛꯇꯤ ꯎꯀꯤꯡ ꯆꯠꯂꯦ
ꯑꯣ ꯅꯨꯡꯉꯥꯏꯕ꯭ꯔꯥ ꯑꯗꯨꯗꯤ
ꯍꯣꯏ ꯅꯨꯡꯉꯥꯏꯔꯦ ꯅꯪ ꯅꯥꯕ꯭ꯔꯥ
ꯍꯥ
ꯅꯁꯥꯛ ꯅꯪ ꯅꯥꯕ꯭ꯔꯥ
ꯅꯌꯦ
ꯍꯣꯏ ꯅꯪꯒꯤ ꯍꯣꯏ ꯅꯪꯒꯤ ꯅꯣꯁꯇꯣ ꯕ꯭ꯂꯣꯛ ꯇꯧꯕ ꯃꯥꯂꯦ
ꯑ ꯍꯣꯏ ꯈꯔ ꯆꯣꯌꯦ
ꯑꯗꯣ ꯅꯪ ꯍꯤꯗꯥꯛ ꯆꯥꯕ꯭ꯔꯣ
ꯇꯥꯏꯌꯦ
ꯇꯥꯢꯌꯦ ꯀꯔꯤ ꯍꯤꯗꯥꯛ ꯆꯥ ꯆꯥꯕ꯭ꯔ ꯅꯪ
ꯍꯤꯗꯥꯛ ꯔꯥꯛ
ꯍꯣꯏ
ꯎꯝ ꯀꯔꯦ-----ꯈꯪꯕ꯭ꯔꯥ
ꯑꯪ ꯈꯪꯉꯦ ꯄ꯭ꯔꯁꯤꯄꯜ ꯍꯣꯏ ꯈꯪꯉꯦ
ꯑꯗꯨ ꯆꯥꯏꯌꯦ
ꯑ ꯑꯗꯣ ꯉꯁꯤ ꯆꯥꯔꯕ꯭ꯔꯥ ꯅꯪ ꯍꯧꯖꯤꯛ ꯆꯥꯛ ꯆꯔꯒ ꯆꯥꯔꯕ ꯅꯪ
ꯍꯥꯥ ꯅꯪ ꯍꯤꯗꯥꯛꯇꯨ ꯍꯧꯖꯤꯛ ꯑꯃꯨꯛ ꯈꯛ ꯆꯥꯔꯕ꯭ꯔ ꯍꯧꯖꯤꯛꯗꯤ ꯆꯥꯗꯦ
ꯑꯗꯨ ꯅꯟ ꯆꯥꯔꯣ
ꯆꯥꯛ ꯆꯥꯗꯦ ꯑꯗꯨꯒꯤꯗꯣ
ꯍꯣꯏ ꯆꯥꯛ ꯆꯥꯔꯒ ꯑꯣ ꯑꯃꯨꯛꯀ ꯆꯥꯔꯣ ꯅꯪ
ꯑꯣ
ꯑꯗꯣ ꯑꯣꯔꯦꯖ ꯀꯨꯝꯕ ꯏꯁꯤꯡ ꯑꯁꯥꯕ ꯏꯁꯤꯡꯒꯨꯝꯕ ꯐꯖꯅ ꯊꯥꯎꯑꯣ
ꯍꯣꯏ
ꯑꯗꯨꯒ ꯆꯥꯛꯁꯨ ꯐꯖꯅ ꯆꯥꯔꯣ
ꯆꯒꯦ ꯆꯒꯦ
ꯎꯝ
ꯅꯪ ꯀꯅꯥ-ꯀꯅꯥ ꯂꯩꯕ꯭ꯔꯥ ꯍꯧꯖꯤꯛꯇꯤ
ꯍꯧꯖꯤꯛꯇꯤ ꯑꯩꯗꯤ ꯑ ꯋꯥꯀꯤꯡ
ꯀꯅꯥ-ꯀꯅꯥ ꯂꯩꯕ꯭ꯔꯥ ꯀꯅꯥ-ꯀꯅꯥꯒ ꯃꯤꯒ ꯂꯩꯕ꯭ꯔ
ꯐꯤ ꯑꯩꯒꯤ ꯃꯔꯨꯞ ꯑꯃ ꯑꯗꯨꯒ ꯑꯩ ꯆꯠꯂꯦ ꯋꯥꯀꯤꯡ
ꯎꯝ ꯑꯈꯣꯏꯖꯤ ꯂꯟꯁ ꯆꯥꯔꯦ
ꯍꯣꯏ ꯆꯥꯔꯦ ꯑꯩꯈꯣꯏꯗꯤ ꯂꯟꯁ ꯍꯣꯏ ꯆꯥꯔꯦ
ꯅꯈꯣꯏꯗꯤ ꯗ꯭ꯌꯨꯇꯤꯗ ꯀꯔꯤ ꯀꯔꯤ ꯇꯧꯕ꯭ꯔꯥ
ꯇꯨꯇꯤꯅ ꯎꯝ ꯄꯦꯁꯤꯦꯟꯗ ꯑꯦꯁꯤꯁ ꯇꯧꯋꯦ ꯑꯗꯨꯒ ꯎꯝ ꯍꯤꯗꯥꯛ ꯀꯥꯞꯄꯤꯌꯦ ꯑꯗꯨꯒ ꯎꯝ ꯎꯝ ꯍꯦꯜꯊ ꯏꯗꯨꯀꯦꯁꯟꯁꯨ ꯇꯥꯛꯄꯤꯌꯦ
ꯎꯝ
ꯑꯗꯨꯒ ꯑ ꯎꯝ ꯍꯤꯗꯥꯛꯁꯨ ꯄꯤꯌꯦ
ꯅꯈꯣꯏꯗꯤ ꯀꯔꯤꯅꯣ ꯑꯉꯥꯡ ꯄꯣꯛꯄ ꯑꯗꯨꯒꯨꯝꯕ ꯇꯧꯗꯦ
ꯑꯉꯝ ꯄꯣꯛꯄ ꯑꯗꯨ ꯑꯗꯨꯒꯤ ꯋꯥꯗꯤ ꯂꯩꯇꯦ ꯉꯥꯁꯤꯗꯤ ꯁꯤ ꯁꯤ ꯋꯤꯛ ꯎꯝ ꯗꯗꯤ ꯑ ꯑꯉꯥ ꯄꯣꯛꯄ ꯋꯥꯔꯗ ꯂꯩꯇꯦ ꯑꯇꯣꯞꯄ ꯋꯥꯔꯗ ꯂꯩꯑ
ꯎꯝ
ꯅꯡ ꯉꯁꯤ ꯀꯔꯤ ꯍꯤꯟꯖꯥꯡ ꯆꯥꯕ꯭ꯔꯥ
ꯉꯁꯤ ꯀꯣꯕꯤꯒ ꯑꯂꯨ ꯊꯣꯡꯄꯤ ꯑꯗꯒꯤ ꯆꯥꯏꯗꯨꯅ
ꯑꯣ ꯍꯕ꯭ꯔꯣ ꯑꯗꯨꯗꯤ
ꯍꯧꯇꯦꯗꯥ
ꯎꯝ ꯍꯣꯏ ꯑꯗꯨꯅꯦ ꯊꯨꯝꯗꯤ ꯌꯥꯝꯃꯜꯂꯦꯗꯤ ꯍꯣꯏ ꯊꯨꯝ ꯌꯝꯃꯥꯟꯀꯗꯤ ꯑꯩꯈꯣꯏꯒꯤ ꯍꯦꯜꯠꯁꯨ ꯐꯠꯇꯦꯀꯣ ꯊꯨꯝ ꯌꯥꯝ ꯌꯥꯝ ꯆꯥꯔꯒ ꯑꯩꯈꯣꯏꯒꯤ ꯕꯤꯄꯤꯒꯨꯝꯕ ꯑꯣ ꯕꯤꯄꯤꯁꯨ ꯌꯥꯝꯅ ꯂꯩꯌꯦꯀꯣ ꯊꯨꯝꯒꯤ ꯌꯥꯝ ꯆꯥꯏꯔꯗꯤ ꯎꯝ ꯑꯗꯨꯗꯤ ꯐꯠꯇꯦꯀꯣ
ꯍꯣꯏ
ꯎꯝ
ꯄ ꯅꯦꯕ꯭ꯔꯥ ꯑꯗꯨꯝ ꯀ ꯍꯧꯖꯤꯦ
ꯍꯧꯖꯤꯛꯀꯤ ꯋꯥꯀꯤꯡ ꯆꯠꯂꯦ
ꯑꯗꯥꯏ ꯂꯩꯕ꯭ꯔꯥ ꯍꯥꯏꯕꯅꯤ ꯋꯥꯜꯀꯤꯟ ꯅꯠꯇꯦ
ꯑꯣꯀꯦ ꯀꯗꯥꯏ ꯍꯣꯁꯄꯤꯇꯥꯜꯒꯤ ꯂꯝꯕꯤꯗꯣ ꯈꯝꯕ꯭ꯔꯥ ꯅꯪ
ꯎꯝ ꯍꯣꯏ ꯈꯪꯉꯦ
ꯍꯣꯏ ꯑꯗꯨꯗ ꯆꯠꯂꯦ ꯍꯣꯏ ꯑꯗꯨꯗ ꯍꯣꯏ
ꯎꯝ
ꯑꯗꯨꯒꯤ ꯂꯝꯕꯤꯗ ꯂꯩꯌꯦ
ꯎꯝ
ꯑꯗꯨꯅ ꯎꯝ ꯑꯌꯨꯛꯇ ꯏꯅꯥ ꯁꯤ ꯀꯔꯤ ꯀꯔꯤ ꯇꯧꯕ꯭ꯔꯥ ꯅꯪ
ꯀꯩꯁꯨ ꯇꯧꯗꯦꯗ ꯑꯗꯨꯝ ꯂꯩꯌꯦ ꯇꯨꯝꯐꯝꯗ ꯃꯁꯥ ꯅꯨꯡꯉꯥꯏꯇꯦ ꯑꯗꯨꯒꯤꯀꯣ ꯑꯗꯨꯝ ꯂꯩ
ꯑꯥ ꯑꯥ ꯁꯤ ꯑꯗꯨ ꯅꯪ ꯋꯥꯁꯑꯞ ꯇꯧꯔꯕ꯭ꯔꯣ
ꯍꯥꯥ
ꯑꯗꯨ ꯅꯒ ꯋꯥꯁꯞ ꯇꯧꯔꯕ꯭ꯔꯣ
ꯇꯧꯔꯦ
ꯐꯔꯕꯔꯥ
ꯑꯁꯥꯏꯅꯦ ꯇꯧꯈ꯭ꯔꯦꯗꯥ
ꯑꯣ ꯑꯗꯨꯗꯤ ꯅꯪ ꯀꯔꯤ ꯀꯔꯤ ꯇꯧꯕ꯭ꯔꯥ ꯉꯁꯤ ꯍꯥꯏꯌꯣ ꯋꯥꯁꯞ ꯆꯥꯛꯆꯥꯥꯏ
ꯍꯧꯖꯠ ꯂꯒꯥꯀꯣ
ꯍꯣꯏ
ꯋꯥꯁꯞ ꯇꯧꯔꯦ ꯆꯥꯛ ꯆꯔꯦ ꯑꯗꯨꯒ ꯑꯃꯨꯛꯀ ꯇꯨꯝꯐꯝ ꯂꯩꯈ꯭ꯔꯦ ꯑꯗꯨꯒ ꯆꯠꯂꯒ ꯕꯥꯇꯤꯟ ꯇꯧꯈ꯭ꯔꯦ
ꯕꯥꯇꯤꯟ ꯁꯨ ꯇꯧꯔꯕꯔꯥ ꯅꯪ ꯅꯪ ꯅꯥꯏꯔꯗꯤ ꯕꯥꯇꯤꯡ ꯇꯧꯒꯨꯅꯣ
ꯍꯣꯏ ꯑꯗꯨꯕꯨ ꯕꯥꯇꯤꯟ ꯇꯧꯗꯨꯗꯤ ꯅꯨꯡꯉꯥꯏꯇꯕ ꯑꯗꯨꯒꯤ
ꯑꯗꯨꯁꯨ ꯅꯪꯁꯨ ꯑꯩꯒꯤ ꯀꯟꯇ꯭ꯔꯣꯜ ꯇꯧꯔꯣ ꯅꯪꯅ ꯕꯥꯇꯤꯟꯁꯨꯣ ꯏꯔꯨꯖꯅꯤꯡꯉꯤꯁꯨ ꯀꯣꯟꯇ꯭ꯔꯣꯜ ꯇꯧꯔꯒ ꯑꯗꯨ ꯅꯠꯇ꯭ꯔꯗꯤ ꯅꯪ ꯐꯥꯕ ꯌꯥꯗ꯭ꯔꯣ ꯑꯩ
ꯍꯣꯏ ꯑꯗꯨꯗꯣ ꯑꯗꯨꯁꯨꯅꯤ ꯑꯗꯨꯕꯨꯣ ꯅꯨꯃꯤꯠ ꯑꯅꯤ ꯑꯍꯨꯝ ꯄꯥꯏꯗ꯭ꯔꯕ ꯑꯗꯨꯒꯤꯀꯣ ꯄꯁꯒꯤ ꯍꯂ
ꯎꯝ ꯎꯝ ꯑꯣ
ꯑ
ꯑꯣ ꯑꯣ ꯎꯝ
ꯄꯔꯦꯕ
ꯀ ꯈꯔꯁꯨ ꯅꯠꯇ ꯎ ꯅꯪ ꯅꯪꯒꯤ ꯐꯦꯕꯣꯔꯦꯠ ꯃꯆꯨ ꯌꯥꯎꯕ꯭ꯔꯥ
ꯑꯩꯒꯤ ꯐꯦꯕꯔꯤ ꯃꯆꯨꯔ ꯑꯩꯒꯤ ꯐꯦꯕ ꯃ ꯗꯤꯀꯣ ꯕ꯭ꯂꯦꯛ ꯀ ꯋꯥꯏꯅꯦ
ꯕ꯭ꯂ ꯑꯦ ꯋꯥꯏꯠ ꯔ ꯑꯩꯗꯤ ꯀꯂꯔꯁꯦ ꯀꯩ ꯀꯂꯔ ꯅ ꯀꯪ ꯒ꯭ꯔꯤꯟꯒꯨꯝꯕ ꯂꯥꯏꯠ ꯒ꯭ꯔꯤꯟꯒꯨꯝꯕ ꯑꯣꯔꯦꯟꯖꯀꯨꯝꯕ ꯂ ꯌꯦ ꯂꯨꯒꯨꯞꯕ ꯐꯥꯃꯦ
ꯍꯣꯏ ꯐꯗꯅꯦ ꯑꯗꯨꯒꯨꯝꯕꯖ
ꯑꯥ ꯍꯣꯏ ꯐꯖꯩꯌꯦꯦꯀꯣ
ꯎꯝ ꯎꯝ
ꯅꯪ ꯀꯔꯤ ꯃꯊꯜ ꯅꯪꯒꯤ ꯐꯦꯚꯣꯔꯥꯏꯠ ꯃꯊꯜ ꯌꯥꯕ꯭ꯔꯥ ꯅꯪꯅ
ꯑꯩꯒꯤ ꯗꯤꯀꯣ
ꯎꯝ
ꯎꯝ ꯑꯉꯥ
ꯍꯥ
ꯉꯥ
ꯉꯥꯔꯥ
ꯍꯣꯏ
ꯎꯝ
ꯍꯣꯔꯦꯟ ꯍꯣꯔꯦꯟ ꯑꯆꯥꯄꯣꯠ ꯍꯣꯔꯦꯟ ꯑꯆꯥꯄꯣꯠ ꯄꯨꯔꯛꯄꯤꯌꯣ
ꯎꯝ ꯄꯨꯔꯥꯛꯄꯤꯒꯦ ꯅꯪ ꯀꯌꯥ ꯑꯆꯥꯄꯣꯠ ꯐꯦꯕꯣꯔꯥꯢꯠ ꯃꯃꯤꯡ ꯍꯥꯏꯕꯤꯌꯣ ꯑꯩꯅꯥ ꯄꯨꯔꯛꯄꯤꯒꯦ ꯍꯣꯢ
ꯕꯣꯔꯥ
ꯕꯣꯔꯥꯔꯥ
ꯍꯣꯏ
ꯕꯨꯔꯥ ꯄꯥꯝꯕ꯭ꯔꯥ ꯅꯪ
ꯕꯨꯔꯥ ꯆꯥꯅꯤꯡꯉꯦ ꯍꯧꯖꯤꯛꯁꯦ
ꯑꯜꯂꯨ ꯑꯗꯨꯒꯤ ꯑꯦꯀꯣꯟꯇ ꯄꯩꯁꯥ ꯊꯥꯕꯤꯌꯣ ꯑꯩꯅ ꯄꯨꯔꯛꯄꯤꯒꯦ
ꯍꯣꯏ ꯍꯣꯏ ꯊꯕꯤꯒꯦ ꯅꯪꯉꯣꯟꯗ ꯌꯥꯝ ꯂꯩꯔꯒ
ꯑꯪꯉꯣꯟꯗꯗꯤ ꯂꯩꯇꯦ
ꯎꯝ ꯌꯥꯝ ꯂꯥꯏꯕꯀ
ꯎꯝ ꯑꯗꯨ ꯅꯪ ꯑ ꯋꯥꯔꯜ ꯀꯞꯀꯨꯝꯕ ꯀꯔꯤ ꯀꯔꯤꯒꯨꯝꯕ ꯁꯥꯟꯅꯕ ꯌꯦꯡꯕ꯭ꯔꯥ ꯌꯦꯡꯕ꯭ꯔꯥ ꯉꯁꯤ
ꯑꯣ ꯍꯣꯏ ꯉꯁꯤ ꯃꯣꯔꯅꯤꯡ ꯌꯦꯉꯤ ꯄꯣꯔꯇꯨꯀꯜ ꯀ ꯀ꯭ꯔꯣꯁꯤꯌꯥ ꯒ
ꯎꯝ ꯎꯝ ꯑꯣ ꯇꯣ ꯅꯪ ꯀꯔꯤ ꯀꯟꯇ꯭ꯔꯤ ꯁꯞꯄꯣꯔꯠ ꯇꯧꯕ꯭ꯔꯥ ꯅꯪ
ꯑꯩꯗꯤ ꯄꯣꯔꯇꯨꯒꯜ ꯁꯞꯄꯣꯔꯠ ꯇꯧꯋꯦ ꯑꯗꯨ ꯄꯣꯔꯇꯨꯒꯜꯅ ꯋꯤꯟ ꯇꯧꯈ꯭ꯔꯦ ꯉꯁꯤꯗꯤ
ꯎꯝ ꯎꯝ ꯑꯗꯨ ꯅꯨꯡꯉꯥꯏꯅꯤꯀꯣ
ꯍꯣꯏ
ꯍꯥꯏ ꯑꯗꯨꯗꯤ
ꯀ꯭ꯔꯣꯁꯤꯌꯥ ꯀ꯭ꯔꯣꯁꯤꯌꯥ ꯀꯣꯏꯕꯨꯁꯨ ꯌꯥꯝ ꯅꯨꯡꯁꯤ ꯑꯗꯨ ꯎꯄꯥꯏ ꯂꯩꯇꯦ
ꯍꯣꯏ ꯎꯝ ꯀ꯭ꯔꯣꯁꯤꯌꯥ ꯍꯣꯏ ꯈꯨꯁ ꯀ꯭ꯔꯣꯁꯤꯌꯥ ꯀꯟꯇ꯭ꯔꯤ ꯃꯁꯨ ꯌꯥꯝꯅ ꯅꯨꯡꯁꯤꯌꯦ ꯍꯣꯏ ꯑꯗꯨꯁꯨ ꯎꯄꯥꯏ ꯂꯩꯇꯦ ꯍꯣꯏ
ꯅꯡꯗꯤ ꯀꯔꯤ ꯀꯣꯟꯇ꯭ꯔꯤ ꯁꯄꯣꯔ꯭ꯠ ꯇꯧꯕ꯭ꯔ
ꯑꯩꯗꯤ ꯑꯔꯖꯦꯟꯇꯤꯅꯥ ꯃꯦꯁꯤ ꯕꯤꯒ ꯐꯦꯟꯅꯦ
ꯑꯩꯥꯔꯖꯦꯟꯇꯤꯅ ꯃꯦꯁꯤ
ꯑꯦ ꯑꯁꯦꯡꯕꯅꯦ
ꯕꯤꯒ ꯐꯦꯟ ꯅꯇꯦ ꯃꯜꯂꯦꯗ
ꯕꯤꯒ ꯐꯦꯟ ꯍꯣꯏ ꯕꯤꯒ ꯐꯦꯟ ꯅꯦ ꯍꯌꯦꯡ ꯍꯌꯦꯡ ꯑꯣ ꯑꯥꯔꯖꯦꯟꯇꯤꯅꯥꯒꯤ ꯃ꯭ꯔꯤꯆ ꯂꯩꯑꯦ ꯑꯗꯨ ꯑꯩ ꯄꯣꯡ ꯑꯍꯨꯝ ꯑꯌꯨꯛ ꯑꯍꯨꯝꯗ ꯂꯩꯑꯦ ꯑꯗꯨꯁꯨ ꯑꯩ ꯍꯣꯂꯛ ꯍꯣꯂꯛ ꯑꯥ ꯍ ꯍꯣꯒꯠꯂꯒ ꯍꯣꯏ ꯌꯦꯡꯒꯦ
ꯊꯥꯖꯗꯦꯀꯣ
ꯐꯖꯩꯌꯦ
ꯑꯗꯣ ꯀꯔꯤ ꯑꯔꯖꯦꯟꯇꯤꯅ ꯀꯅꯥ ꯁꯥꯅꯗꯧꯔꯤꯕ꯭ꯔꯥ
ꯎꯝ ꯑꯔꯖꯦꯟꯇꯤꯅꯥꯒ ꯎꯝ ꯀꯔꯤ ꯕꯦꯁꯣ ꯕꯔꯗꯤ ꯁꯣꯕꯗꯤ ꯑꯕꯦꯁꯣꯕꯗꯤ ꯈ ꯍꯣꯏ
ꯎ ꯎꯏ ꯆꯧꯗ
ꯑꯗꯦꯗ
ꯗꯤꯗ
ꯐꯖꯅ ꯈꯨꯔꯨꯝꯖꯒꯦ
ꯑꯁ ꯅꯦ ꯍꯗꯒꯗꯌꯥ
ꯃ ꯆ ꯈꯨꯔꯨꯝꯖꯖꯕꯤꯌꯣ ꯀꯣ ꯍꯥꯏꯗꯤ ꯎꯝ ꯎꯝ ꯀꯔꯤ ꯍꯤꯡꯉꯣ ꯆꯥꯏꯌꯦ ꯍꯤꯡꯉꯣ
ꯈꯔ ꯆꯥꯕ꯭ꯔꯥ
ꯍꯡꯉꯣ ꯍꯦꯉꯣ
ꯑꯩꯗꯣ ꯐꯕ꯭ꯔꯥ
ꯎꯝ ꯎꯝ ꯃꯆꯥ ꯃꯆꯥ
ꯑꯣ
ꯑꯗ
ꯎ
ꯑꯗꯨꯒꯤ ꯃꯔꯨꯞ ꯑꯃꯥꯟꯅꯕꯤ ꯑꯗꯨ ꯈꯥꯎꯇꯦ
ꯎꯝ ꯍꯣꯁꯇꯦꯜꯗ ꯂꯈ꯭ꯔꯣ
ꯄꯨꯗ
ꯍꯣꯏ
ꯑꯣ ꯎꯝ
ꯐꯂꯛꯈ꯭ꯔꯣ
ꯎꯝ ꯍꯧꯖꯤꯛꯇꯤ ꯐꯟ ꯇꯥꯎꯗꯦ
ꯐꯜ ꯆꯥꯗꯔꯤꯁꯨ ꯍꯂ ꯀꯂ
ꯀꯛꯆꯤꯡ ꯎꯝ ꯄꯨꯠ ꯑꯅꯤꯒꯨꯝꯕ ꯋꯥꯋꯀꯤꯡ ꯆꯠꯅꯤ ꯑꯗꯨ ꯍꯧꯖꯤꯛꯇꯤ ꯄꯨꯟꯗꯤ ꯇꯥꯗꯦ ꯑꯗꯨꯕꯨ ꯍꯒꯕꯒ ꯌꯥꯗ꯭ꯔꯥ ꯌꯥꯗꯦ
ꯎꯝ ꯑꯦ
ꯑꯩꯈꯣꯏꯒꯤ ꯎꯝ ꯑꯩꯈꯣꯏꯅ ꯋꯀꯤꯡ ꯆꯠꯂꯦꯗꯣ ꯑꯩꯈꯣꯏꯒꯤ ꯑꯣꯖꯥ ꯑꯃ ꯂꯩꯌꯦꯦ ꯃꯥꯅ ꯑꯩꯈꯣꯏꯒꯤ ꯒꯥꯏꯗꯤꯦꯟꯗꯣ ꯇꯧꯔꯒ ꯆꯠꯂꯦ ꯑꯗꯣ ꯃꯥꯒꯤ ꯃꯥꯗ ꯏꯟꯐꯣꯔꯝ ꯇꯧꯔꯒ ꯂꯥꯛꯀꯅꯤ
ꯑꯣ ꯀꯔꯤꯒꯤ
ꯑ ꯑꯩꯈꯣꯏꯒꯤ ꯇꯨ ꯗꯦꯌꯔꯅꯦꯠ ꯇꯨ ꯗꯦꯌꯔ ꯑꯣ ꯀꯀꯤꯤꯟ ꯇꯔꯒ ꯎꯆ꯭ꯔꯂ ꯏꯒꯣ ꯋꯥꯋꯀꯤꯡꯗ ꯋꯥꯋꯀꯤꯡꯒꯤ ꯇꯨ ꯗꯦ ꯍꯣꯏ ꯋꯥꯋꯀꯤꯡꯒꯤ ꯇꯨꯋꯇꯔ ꯂꯩꯌꯦ ꯑꯃ ꯑꯗꯨ ꯃꯉꯣꯟꯗ ꯍꯣꯏ ꯃꯉꯣꯟꯗ ꯏꯐꯣꯔꯝ ꯏꯟꯐꯣꯔꯝ ꯇꯧꯗ꯭ꯩꯗꯤ ꯃꯥꯅ ꯆꯥꯎꯔꯒ ꯆꯥꯔꯤꯒꯦ
ꯑꯣ
ꯀꯅꯣ
ꯑꯜꯂꯣ ꯍꯧꯖꯤꯛꯁꯗ ꯑꯩꯈꯣꯏꯒꯤ ꯔꯣꯕꯦꯜ ꯒꯥꯔ ꯂꯩꯕ꯭ꯔꯥ
ꯍꯣꯏ ꯑꯩꯈꯣꯏ ꯃꯥꯗ ꯍꯥꯏꯌꯦꯦ ꯅꯪ ꯂꯥꯏꯔꯤꯛ ꯇꯝꯕ꯭ꯔꯥ ꯅ ꯁꯤ
ꯍꯖ ꯆꯣꯇꯦ
ꯀꯗꯦ ꯍꯗꯤ ꯅꯕꯒꯤꯔ
ꯕ ꯀꯦꯒꯣ
ꯑꯥꯗ ꯑꯣ ꯅ ꯆ ꯇꯨ ꯅꯐꯔꯨ ꯀꯣ
ꯍꯣꯏ ꯐꯥꯈ꯭ꯔꯦ
ꯏꯁꯤꯡ ꯍꯣꯏ ꯐꯠꯇꯦ ꯅꯪꯒꯤ ꯎ ꯋꯥꯔꯤꯗꯣ
ꯑꯩꯒꯤꯦ ꯋꯥꯔꯤꯔꯗ ꯄꯠꯇꯂꯦ
ꯍꯣꯏ ꯅꯪꯅ ꯋꯥꯔꯤ ꯅꯪꯒꯤ ꯋꯥꯔꯤ ꯅꯪꯅ ꯍꯥꯏꯕ ꯋꯥꯔꯤꯗꯣ